ꯇꯥꯕ꯭ꯔꯣ
ꯍꯣꯏ ꯇꯥꯏꯌꯦ ꯇꯥꯏꯌꯦ
ꯄꯥꯏꯈꯠꯄ ꯌꯥꯗꯕ ꯋꯥꯅꯤꯗꯥ ꯍꯧꯖꯤꯛꯀꯤꯗꯣ
ꯍꯣꯏ ꯍꯣꯏ ꯈꯔ ꯈꯔ ꯁꯨꯝ ꯇꯧꯋꯦ ꯑ ꯉꯁꯥꯏꯁꯨ ꯀꯣ ꯃꯤ ꯑꯃꯥ ꯑꯇꯣꯞꯄꯥ ꯑꯗꯨꯗ ꯍꯧ ꯑꯗꯨꯒꯤ ꯃꯥꯂꯦ ꯉꯥꯁꯥꯏꯗꯤ ꯃꯈꯣꯏꯅ ꯑꯃꯨꯛꯀ ꯃꯇꯝ ꯀꯔꯤ ꯍꯥꯏꯁꯤꯔꯥ ꯑꯗꯨꯏ ꯃꯈꯣꯏꯅ ꯇꯧꯋꯦ ꯑꯗꯨꯕꯨ ꯍꯧꯖꯤꯛꯇꯤ ꯇꯧꯗꯦ ꯑꯁꯨꯃꯥꯏꯅ ꯑꯩꯈꯣꯏꯅ ꯇꯧꯗꯕ ꯃꯥꯜꯂꯤ ꯀꯣ ꯑꯗꯨ ꯈꯪ ꯈꯪꯗꯕ ꯑꯗꯨꯒꯤꯅꯦ
ꯃꯔꯛ ꯃꯔꯛꯇ ꯁꯤꯖꯤꯟ ꯃꯔꯛ ꯃꯔꯛꯇ ꯁꯤꯖꯤꯟꯅꯕ ꯅꯨꯡꯉꯥꯏꯇꯦꯅꯦ ꯕꯦꯔꯥ ꯂꯩꯅꯦ
ꯍꯣꯏ ꯑꯗꯨꯒ ꯑꯩꯅꯥ ꯃꯤ ꯌꯥꯝꯃꯟꯒꯤ ꯍꯥꯏꯔꯦ ꯃꯤ ꯌꯥꯝꯃꯟꯕꯒꯤ ꯃꯥꯜꯂꯦꯗ ꯑꯩꯅꯥ ꯈꯟꯕꯗꯣ
ꯑꯗꯨꯁꯨ ꯑꯣꯏꯕ ꯌꯥꯏ
ꯍꯣꯏ ꯍꯥꯏꯕꯗꯤ ꯃꯤ ꯌꯥꯝꯃꯟꯕꯒꯤꯀꯣ ꯀꯔꯤ ꯍꯥꯏꯁꯤꯔꯥ ꯁꯨꯃꯥꯏ ꯆꯠꯄꯥ ꯑꯗꯨꯗꯥ ꯉꯁꯥꯏꯁꯨ ꯑꯩ ꯁꯨꯃꯥꯏꯅ ꯇꯧ ꯅꯪꯗꯤ ꯅꯨꯄꯤ ꯊꯤꯔꯤꯕ꯭ꯔꯣ
ꯅꯨꯄꯤ ꯊꯤꯗ꯭ꯔꯤꯗꯥ
ꯀꯥꯟꯗꯦꯗꯥ ꯍꯧꯖꯤꯛꯀꯥꯟ ꯅꯨꯄꯤ ꯊꯤꯕꯗꯣ ꯑꯩꯁꯨ ꯊꯤꯅꯤꯡꯗꯦ ꯄꯝꯗꯦ ꯑꯗꯨꯅꯤ ꯅꯍꯥꯟ ꯅꯨꯄꯤ ꯑꯃꯥ ꯊꯤꯔꯥ ꯑꯃꯨꯛꯀ ꯆꯠꯈ꯭ꯔꯦ ꯑꯗꯨꯒꯤ ꯄꯥꯝꯗꯦ
ꯎꯝ
ꯊꯥꯖꯗꯦ ꯅꯨꯄꯤꯁꯤꯡ ꯍꯧꯖꯤꯛꯀꯥꯟꯁꯦ
ꯎꯝ
ꯅꯈꯣꯏ ꯅꯈꯣꯏꯒꯤꯗꯤ ꯈꯪꯗꯦ ꯑꯗꯨꯕꯨ ꯑꯩꯒꯤꯗꯤꯀꯣ ꯍꯥꯏꯕꯗꯤ ꯅꯍꯥꯟꯁꯨ ꯌꯥꯝ ꯀꯔꯤ ꯍꯥꯏꯁꯤꯔꯥ ꯅꯨꯡꯁꯤꯔꯒꯥ ꯊꯝꯂꯝꯕꯅꯦꯕꯥ ꯃꯗꯨꯗꯣ ꯑꯗꯨꯕꯨ ꯍꯧꯖꯤꯛ ꯑꯃꯨꯛꯀ ꯆꯠꯈ꯭ꯔꯦꯕꯥ
ꯎꯝ
ꯍꯥꯏꯕꯗꯤ ꯌꯥ
ꯅꯨꯄꯤ ꯊꯤꯕ ꯍꯥꯏꯁꯦ ꯀꯣꯟꯅ ꯃꯇꯤꯛ ꯆꯥꯔꯦ ꯍꯥꯏꯕ ꯀꯥꯟꯗꯀꯣ ꯃꯇꯝ ꯂꯥꯛꯄ ꯀꯥꯟꯗ ꯑꯗꯨꯝ ꯗꯃꯥ ꯂꯩꯅꯤꯗꯥ
ꯍꯣꯏ ꯆꯃꯤ ꯆꯃꯤ ꯑꯩꯈꯣꯏꯗꯤ ꯑꯗꯨꯝ ꯍꯣꯏ ꯍꯣꯏ ꯆꯨꯝꯃꯦ ꯆꯨꯝꯃꯦ ꯑꯗꯨꯅꯦ ꯍꯥꯏ ꯍꯥꯏꯔꯦꯗꯣ ꯍꯥꯏꯕꯗꯤ ꯑꯩꯈꯣꯏꯒꯤ ꯑꯃ ꯑꯩꯈꯣꯏꯒꯤ ꯅꯪꯒꯤꯅꯤ ꯍꯥꯏꯕ ꯑꯃꯗꯨ ꯂꯥꯏꯅꯤ ꯅꯤꯕꯀꯣ
ꯎꯝ
ꯍꯧꯖꯤꯛꯇꯤ ꯈꯪꯗ꯭ꯦ ꯑꯗꯨꯕꯨ ꯅꯣꯡꯃꯗꯤ ꯄꯩꯁꯁꯦ ꯅꯣꯡꯃꯗꯤ ꯎꯅꯦꯕ ꯃꯗꯨꯗꯣ
ꯎꯝ
ꯑꯗꯨꯒ ꯑꯣꯏꯕ ꯈꯪꯗꯦ ꯍꯧꯖꯤꯛꯀꯥꯟꯁꯤ ꯑꯉꯥꯡꯁꯤꯡꯁꯨ ꯄꯤꯛꯂꯁꯨ ꯃꯁꯤꯒꯨꯝꯕ ꯅꯨꯡꯁꯤꯕꯒꯨꯝꯕ ꯑꯗꯨꯇꯥꯔꯗꯤ ꯃꯈꯣꯏꯁꯦ ꯌꯥꯝꯅ ꯍꯩꯕꯥꯕ ꯑꯩꯈꯣꯏꯒꯤ ꯍꯦꯟꯅ ꯍꯩꯔꯤꯕ ꯑꯗꯨꯁꯤꯡꯗꯨꯣ ꯑꯗꯨꯕꯨ ꯍꯧꯖꯤꯛꯀꯥꯟꯁꯦ ꯑꯗꯨꯕꯨ ꯑꯩꯗꯤ ꯄꯥꯝ ꯄꯥꯝꯗꯦ ꯇꯁꯦꯡꯅ ꯍꯥꯏꯔ ꯄꯥꯝꯝꯕ ꯄꯥꯝꯗꯦ ꯍꯥꯏꯕꯀꯣ ꯍꯧꯖꯤꯛꯁꯤ ꯊꯕꯛ ꯑꯃꯒ ꯁꯨꯔꯒ ꯆꯞ ꯆꯥꯕ ꯃꯐꯝ ꯂꯩꯔꯤꯗꯤꯀꯣ
ꯎ ꯎꯝ ꯍꯣꯏ ꯑꯗꯨꯅꯤ ꯃꯥꯅꯤ
ꯑꯗꯨꯅꯤ ꯁꯨꯃꯥꯏꯅ ꯇꯧꯗꯒꯤ ꯅꯨꯡꯁꯤꯌꯦꯦꯅ ꯑꯃ ꯀꯥꯏ ꯍꯥꯏꯅꯕꯨ ꯀꯞꯇꯨꯅ ꯂꯩꯕ ꯑꯗꯨꯒ ꯇꯜꯂꯤ
ꯑꯗꯨꯅꯦ ꯎꯝ
ꯁꯨꯃꯥꯏꯅ ꯇꯧꯗꯦꯗꯤ ꯌꯥ
ꯅꯪꯗꯤ ꯀꯅꯥ ꯀꯅꯥꯗ ꯂꯩꯕ꯭ꯔꯣ ꯃꯊꯟꯗ ꯂꯩꯕ꯭ꯔꯣ
ꯅꯠꯇ꯭ꯔꯦ ꯑꯗ ꯂꯩꯇꯦ ꯑꯩꯒꯤ ꯃꯤ ꯇꯔꯨꯛ ꯂꯩꯌꯦ ꯇꯔꯨꯛ ꯍꯥꯏꯕꯗꯤ ꯑꯩꯒꯤ ꯅꯠꯇꯦ ꯅꯠꯇꯦ ꯑꯩꯒꯤ ꯀꯔꯤ ꯍꯥꯏꯁꯤꯦ ꯑꯣ ꯑꯟꯇꯤ ꯀꯣ ꯃꯨꯒꯠꯂꯛꯏꯑꯦ ꯑꯗꯨꯒ ꯑꯩꯒꯤ ꯀꯥꯖꯤꯟꯒꯨꯝꯕꯗ ꯂꯩꯌꯦꯕꯀꯣ
ꯑꯣꯀꯦ ꯑꯣꯀꯦ ꯁꯣꯝꯗꯤ ꯁꯣꯝꯗꯤ ꯄꯥꯈꯪ ꯑꯣꯏꯔꯤꯕ꯭ꯔꯣ ꯆꯍꯤꯍꯤ ꯔꯥꯁ ꯆꯨꯔꯒ
ꯑꯩ ꯄꯥꯈꯪꯉꯍ
ꯃꯥꯅꯤ ꯃꯥꯅꯤ
ꯍꯣꯏ ꯆꯍꯤꯁꯦ ꯇ꯭ꯋꯦꯟꯇꯤ ꯐꯥꯏꯚ ꯁꯨꯔꯦ
ꯑꯣ ꯑꯩꯅ ꯍꯜꯂꯦꯅꯦ ꯑꯗꯨꯗꯤ ꯑꯃꯨꯛꯀ
ꯑꯣ ꯅꯟꯀꯌꯥ
ꯑꯩ ꯇ꯭ꯋꯦꯟꯇꯤ ꯅꯥꯏꯟ
ꯀ ꯇꯗꯤ ꯅꯁ ꯌꯥ ꯍꯥꯏꯗ ꯀꯣ ꯍꯥꯏꯕꯗꯤ ꯑꯩꯈꯣꯏ ꯅꯨꯄꯥꯁꯤꯡꯁꯤꯀꯣ
ꯍꯣꯏꯗ ꯅꯧꯔꯤꯌꯦꯗ ꯅꯠꯇ꯭ꯔꯥ ꯄꯥꯈꯪ ꯑꯣꯏꯔꯤꯑꯕ ꯎꯝ
ꯍꯥꯏꯕꯗꯤ ꯀꯅꯥ ꯑꯗꯨ ꯍꯥꯏꯕꯗꯤ ꯑꯗꯨꯅꯦ ꯑꯗꯨꯅꯦ
ꯎꯝ ꯎꯝ
ꯐꯪꯗ꯭ꯔꯦ ꯑꯗꯨꯕꯨ ꯑꯩꯈꯣꯏ ꯀꯩꯁꯤ ꯍꯥꯏꯔꯦ ꯄꯥꯈꯪꯁꯤꯡꯗꯤꯀꯣ ꯑꯩꯈꯣꯏ ꯄꯥꯈꯪꯁꯤꯡꯒꯤ ꯑꯩ ꯆꯍꯤꯁꯦ ꯇ꯭ꯋꯦꯟꯇꯤ ꯅꯥꯏꯟꯒꯨꯝꯕꯗꯤ ꯌꯥꯝꯅ ꯉꯜꯂꯤꯕ ꯍꯥꯏꯕꯗꯤ ꯑꯩꯈꯣꯏꯅ ꯇꯁꯦꯡꯅ ꯀꯌꯥꯁꯤꯔ ꯃꯟꯅꯒ ꯂꯩꯃꯤꯟꯅꯁꯤ ꯍꯥꯏꯔ ꯂꯩꯔꯔꯤꯀꯣ
ꯍꯣꯏ
ꯑꯗꯨ ꯉꯜꯂꯦꯕ ꯑꯗꯨꯕꯨ ꯍꯧꯖꯤꯛꯀꯥꯟꯁꯤ ꯑꯉꯥꯡꯍꯣꯏꯒ ꯅꯨꯄꯤꯒ ꯅꯨꯄꯥꯒ ꯆꯦꯟꯕ ꯑꯗꯨ ꯑꯗꯥꯀꯣ ꯈꯣꯠꯄ ꯑꯗꯨ ꯌꯥꯝ ꯃꯥꯟꯕꯒꯤꯀꯣ ꯑꯗꯨꯗꯅꯤ ꯑꯗꯨ ꯅꯠꯇ꯭ꯔꯗꯤ ꯑꯩꯈꯣꯏ ꯏꯁꯥ ꯍꯥꯏꯕꯗꯤ ꯍꯣꯏ ꯇꯤꯟ ꯇꯤꯅꯥꯒꯨꯝꯕꯗꯤ ꯌꯥꯝ ꯉꯜꯂꯦꯕ ꯌꯥꯝ ꯉꯜꯂꯦ ꯍꯥꯏꯕꯅꯗꯤ ꯑꯩ ꯉꯜꯂꯦꯕꯀꯣ ꯑꯗꯨ
ꯄꯤꯗꯤ ꯄꯤꯗꯤꯁꯦ ꯅꯨꯄꯤꯗꯤ ꯀꯣꯟꯅ ꯊꯥꯔꯇꯤ ꯐꯥꯏꯚꯀꯨꯝꯕꯗ ꯊꯤꯒꯅꯤꯅ
ꯍꯣꯏ ꯍꯣꯏ ꯍꯣꯏ ꯑꯗꯨꯒꯤꯅꯦ ꯆꯠꯇꯕꯁꯦ ꯍꯥꯏꯕꯗꯤ ꯑꯩꯈꯣꯏꯁꯨꯀꯣ ꯑꯩꯈꯣꯏꯒꯤ ꯐꯥꯎꯟꯗꯦꯁꯟꯁꯨ ꯌꯥꯝꯅ ꯄꯁꯦ ꯊꯝꯂꯝꯅꯒꯀꯣ ꯇꯧꯕꯅꯤ ꯑꯗꯨꯒꯤꯗꯪ ꯑꯗꯨꯒꯤꯅꯤ ꯑꯩꯁꯨ ꯄꯥꯝꯃꯤꯕꯗꯣ ꯑꯗꯨꯅ ꯑꯗꯨꯗꯤ ꯑꯉꯥꯡ ꯑꯣꯏꯔꯒ ꯌꯨꯝ ꯄꯥꯔꯒ ꯀꯔꯤ ꯀꯔꯤ ꯊꯕꯛꯁꯨ ꯇꯧꯗꯦ ꯑꯗꯨꯒ ꯑꯉꯥꯡꯁꯤꯡꯒꯤ ꯑꯗꯨꯒ ꯃꯈꯣꯏ ꯃꯈꯣꯏꯒꯤ ꯀꯔꯤ ꯀꯔꯤ ꯋꯥꯠꯄ ꯑꯗꯨꯗ ꯇꯥꯎꯗꯕ ꯃꯈꯣꯏꯗ ꯂꯩꯔꯣꯏꯕꯀꯣ ꯊꯕꯛꯁꯨ ꯇꯧꯗꯗ ꯑꯗꯨꯒꯤꯅꯤ
ꯎꯝ
ꯑꯗꯨꯒꯤꯅꯦ ꯍꯥꯏꯕꯗꯤ ꯁꯨꯃꯥꯏꯅ ꯇꯧꯗꯦ ꯁꯨꯃꯥꯏꯅ ꯇꯧꯗꯦ ꯑꯗꯨ ꯑꯣꯏꯗꯥ ꯑꯩꯅ ꯃꯈꯣꯏꯁꯦ ꯑꯩ ꯈꯪ ꯈꯪꯗꯦ ꯍꯥꯏꯕꯗꯤ ꯑꯩꯁꯨ ꯑꯗꯨꯗꯣ ꯄꯥꯝ ꯄꯥꯝꯗꯦ ꯍꯥꯏꯕꯕꯨ ꯃꯤꯅ ꯃꯤꯅ ꯎꯕ ꯃꯤꯁꯤꯡꯗꯨ ꯍꯥꯏꯕꯗꯤ ꯄꯦꯒꯥ ꯄꯦꯒ ꯃꯈꯣꯏꯅ ꯆꯦꯜꯂꯒ ꯂꯥꯏꯕ ꯃꯤꯁꯤꯡꯗꯣ ꯎꯋꯦꯕꯀꯣ
ꯍꯣꯏ
ꯆꯦꯟꯕ ꯃꯇꯝꯗꯤ ꯌꯥꯝ ꯅꯨꯡꯉꯥꯏꯅ ꯆꯦꯟꯈ꯭ꯔꯦ ꯃꯈꯣꯏꯗꯤ ꯑꯗꯨꯕꯨ ꯍꯧꯖꯤꯛꯇꯛꯇꯣ ꯂꯣꯏꯈꯅꯦꯕ
ꯑꯗꯨꯅꯦ ꯉꯥꯏꯍꯥꯛꯇꯪꯒꯤ ꯅꯨꯡꯉꯥꯏ ꯊꯣꯛꯄ ꯍꯥꯏꯇꯥꯔꯦ
ꯍꯣꯏ ꯍꯣꯏ ꯈꯔ ꯅꯨꯡꯉꯥꯏꯅꯤꯡꯕꯒꯤꯀꯣ ꯈꯔ ꯅꯨꯡꯉꯥꯏꯅꯤꯡꯉꯒ ꯑꯣ ꯈꯔ ꯀꯔꯤ ꯍꯥꯏꯁꯦ ꯃꯈꯣꯏꯅ ꯑ ꯑꯗꯨꯝ ꯍꯣꯏ ꯍꯣꯏ ꯍꯣꯏ ꯍꯣꯏ ꯃꯈꯣꯏꯒꯤ ꯐꯤꯌꯨꯆꯔꯒꯤ ꯈꯟꯗꯕꯀꯣ ꯇꯨꯡꯒꯤ ꯑ ꯂꯥꯛꯅ ꯈꯟꯅꯕ ꯑꯗꯨꯒ ꯑꯦꯠ ꯗ ꯃꯣꯃꯦꯟ ꯃꯈꯣꯏꯅ ꯅꯨꯡꯉꯥꯏ ꯑꯗꯨ ꯑꯣꯏꯇꯥꯔ ꯍꯧꯖꯤꯛꯛꯇꯤ ꯃꯈꯣꯏꯁꯦ ꯈꯪꯗ꯭ꯔꯦ ꯀꯔꯝ ꯍꯥꯏꯁꯤꯔꯀꯣ
ꯍꯇꯅꯦ
ꯑꯗꯨ ꯈꯪꯒꯦ ꯃꯈꯣꯏ ꯇꯧꯔꯤꯕꯁꯦ
ꯈꯪꯗ꯭ꯔꯦꯅꯦ ꯍꯧꯖꯤꯛꯀꯥꯟꯒꯤ ꯑꯉꯥꯡꯁꯤꯡ ꯇꯧꯕꯤꯁꯤ ꯒ꯭ꯌꯥꯟ ꯇꯥꯗ꯭ꯔꯦ ꯑꯩꯈꯣꯏꯁꯨ
ꯍꯣꯏ ꯍꯣꯏ ꯍꯣꯏ ꯑꯗꯨꯣꯏꯅꯤ ꯄꯥꯝꯃꯦ ꯄꯥꯝꯗꯕꯒꯤꯅ ꯑꯩꯗꯤ ꯍꯣꯏ ꯑꯩꯁꯨ ꯀꯣ ꯑꯗꯨ ꯔꯁ ꯅꯨꯨꯄꯤꯕꯨ
ꯑꯔ ꯃꯨꯁꯤꯤꯁ ꯅꯨꯄꯤꯁꯤ ꯅꯨꯄꯤꯁꯤ ꯑꯉꯥꯡ ꯂꯧꯕꯅ ꯐꯕ꯭ꯔꯣ ꯑꯍꯟ ꯂꯧꯕꯅ ꯐꯕ꯭ꯔꯣꯅꯦ
ꯑꯩꯒꯤꯗꯤ ꯑꯉꯥꯡ ꯍꯥꯏꯕ ꯌꯥꯝꯅ ꯑꯍꯟ ꯑꯣꯏꯗꯕ ꯑꯗꯨꯒ ꯌꯥꯝꯅ ꯑꯉꯥꯡ ꯑꯣꯏꯗꯕꯀꯣ
ꯆꯍꯤ ꯀꯨꯟꯊ꯭ꯔꯥ ꯄꯨꯝꯕ ꯁꯨꯔꯕꯁꯤꯡꯁꯦ ꯑꯍꯟ ꯑꯣꯏꯔꯕꯣ
ꯀꯨꯟꯊ꯭ꯔꯥ
ꯑꯍꯟ ꯑꯣꯏꯗꯨꯗ ꯅꯨꯄꯤꯁꯤꯡꯒꯤꯁꯨ
ꯎꯃꯦ
ꯅꯨꯄꯤꯁꯤꯡꯁꯨ ꯑꯍꯟ ꯑꯣꯏꯔꯦ ꯀꯨꯟꯊ꯭ꯔꯥ
ꯑꯀꯤꯒꯨꯝꯕ ꯁꯨꯔꯕꯁꯤꯡꯁꯦ
ꯍꯣꯏ
ꯎꯝ
ꯑꯍꯟ ꯑꯣꯏꯗꯦꯗ ꯅꯨꯄꯤꯁꯤꯡꯅꯁꯨ ꯑꯍꯟ ꯑꯣꯏꯗꯦ ꯍꯣꯏ ꯅꯥꯎꯔꯤꯌꯦ ꯍꯥꯏꯕꯗꯤ ꯃꯤ ꯑꯇꯣꯞ ꯑꯇꯣꯞꯄꯒꯤ ꯃꯤ ꯃꯈꯣꯏꯅ ꯋꯥꯈꯜꯗꯨꯗꯤ ꯑꯩꯒꯤ ꯏꯆꯟꯅꯨꯄꯤꯒ ꯑꯃꯨꯛꯀ ꯑꯩꯈꯣꯏ ꯑꯅꯤ ꯀꯔꯤ ꯍꯥꯏꯁꯤꯔꯥ ꯅꯨꯡꯉꯥꯏꯃꯤꯟꯒꯗꯧꯕ ꯑꯗꯨ ꯃꯈꯣꯏꯒꯤ ꯋꯥꯈꯜꯗ ꯂꯩꯕ ꯑꯗꯨꯒꯤꯅꯤ ꯀꯨꯟꯊ꯭ꯔꯥ ꯍꯥꯏꯕꯁꯤ ꯆꯞ ꯆꯥꯏꯕ ꯅꯨꯄꯤꯁꯤꯡꯒꯤ ꯅꯨꯄꯥꯁꯤꯡꯁꯨ ꯍꯣꯏ ꯅꯨꯄꯥꯁꯤꯡꯁꯨ ꯆꯞ ꯆꯥꯏ ꯑꯗꯨꯕꯨ ꯅꯨꯄꯥꯁꯤꯡꯁꯤ ꯊꯥꯔꯇꯤ ꯐꯥꯏꯚ ꯀꯨꯝꯕꯅꯁꯨ ꯌꯥꯌꯦꯕ
ꯀꯔꯤꯉꯏꯕ
ꯍꯣꯏ ꯌꯥꯝ ꯑꯔꯤ ꯑꯔꯤꯕꯁꯤꯡꯁꯨ ꯑꯃꯨꯛꯀ ꯃꯈꯣꯏ ꯅꯨꯄꯤ ꯂꯧꯔꯒ ꯃꯈꯣꯏ ꯀꯔꯤꯔꯥ ꯑꯣꯚꯤꯟ ꯍ
ꯅꯣꯏꯅꯦ ꯍꯔꯤꯁꯤꯡꯁꯨꯀꯣ
ꯍꯣꯏ ꯈꯪꯗꯦ ꯀꯔꯝꯃꯥꯏꯈꯣꯏ
ꯄꯥꯈꯪ ꯁꯗꯤ ꯑꯩꯈꯣꯏꯁꯨ ꯌꯥꯕꯅꯤ
ꯎꯝ ꯑꯩꯈꯣꯏ ꯄꯔꯤꯍꯥꯏꯁꯤꯔ ꯑꯩꯈꯣꯏꯒꯤ ꯄꯣꯛꯀꯦꯠꯇ ꯂꯥꯏꯔꯤꯦꯔꯤ ꯂꯣꯏꯅꯃꯛ ꯂꯩꯔꯦ ꯑꯗꯨꯒꯤꯅꯤ
ꯁꯦꯕꯨ ꯋꯥꯇ꯭ꯔꯗꯤꯤꯟꯗ꯭ꯔꯥ
ꯍꯣꯏ ꯍꯣꯏ ꯍꯣꯏ ꯑꯗꯨꯒꯤꯅꯦ
ꯎꯝ
ꯃꯗꯨꯗꯣ ꯋꯥꯠꯇ꯭ꯔꯗꯤ ꯑꯦꯁ ꯀꯅꯥꯅ ꯀꯩ ꯍꯥꯏꯁꯤꯅ ꯑꯩꯈꯣꯏꯅ ꯍꯥꯡꯕ ꯃꯇꯝꯗ ꯅꯥꯟꯅ ꯄꯥꯝꯗꯦ ꯍꯥꯏꯒꯅꯤ
ꯍꯣꯏꯗ ꯑꯩ ꯂꯥꯛꯀꯦ ꯂꯥꯛꯀꯦ ꯍꯥꯏꯒꯦ ꯗꯧꯕꯅꯤꯅ ꯑꯗꯨꯗꯤ
ꯑꯗꯣꯅꯤ
ꯎꯝ
ꯑꯗꯨꯒ ꯒꯥꯔꯤ ꯑꯅꯧꯕꯒ ꯊꯧꯔꯒ ꯂꯥꯛꯑꯒꯗꯤ ꯑꯣ ꯀꯅꯥꯅ ꯑꯩ ꯄꯥꯝꯗꯦ ꯍꯥꯏꯒꯅꯤ ꯂꯣꯏꯅꯃꯛ ꯍꯥꯏꯒꯅꯤ ꯑꯁꯦꯡꯕꯅꯦ ꯃꯁꯤ ꯍꯧꯖꯤꯛꯀꯥꯟꯒꯤ ꯍꯧꯖꯤꯛꯀꯥꯟꯒꯤ ꯅꯨꯄꯤꯁꯤꯡꯒꯤꯁꯤꯀꯣ ꯑꯗꯨꯒꯤ ꯃꯦꯟꯇꯥꯂꯤꯇꯤ ꯍꯥꯏꯁꯅ ꯂꯥꯛꯑꯕ ꯃꯈꯣꯏꯒꯤ ꯋꯥꯈꯜꯗ
ꯃꯥꯅꯦ
ꯑꯗꯨꯅꯤ ꯈ꯭ꯋꯥꯏꯗꯒꯤ ꯅꯨꯄꯥꯁꯤꯡꯒꯤ ꯑꯋꯥꯕꯁꯦ ꯍꯥꯏꯕꯗꯤ ꯑꯩꯈꯣꯏ ꯄꯨꯝꯕꯗꯤ ꯁꯛ ꯊꯤ ꯄꯩꯁꯥ ꯄꯥꯏꯗꯦ ꯁꯦꯟ ꯄꯥꯏꯔ ꯑꯗꯨꯕꯨ ꯃꯈꯣꯏꯅ ꯂꯣꯏꯅꯃꯛ ꯂꯧꯈ꯭ꯔꯦꯕ
ꯑꯗꯨꯟꯅꯦ
ꯑꯗꯨꯒ ꯈꯪꯗꯦꯗ ꯑꯩꯈꯣꯏꯗꯁꯨ ꯂꯩꯒꯅꯤꯀꯣ ꯑꯥꯔꯃꯤꯟ ꯍꯥꯏꯕꯗꯤ
ꯎꯝ
ꯃꯁꯤꯁꯦ ꯅꯪꯒꯤꯅꯤ ꯃꯁꯤꯁꯦ ꯅꯪꯒꯅꯤ ꯁꯨꯃꯥꯏꯅ ꯊꯝꯕꯗꯤ ꯂꯩꯒꯅꯤꯀꯣ ꯑꯩꯈꯣꯏꯒꯤꯁꯨ ꯉ ꯏꯔꯝꯗꯝꯗꯀꯣ ꯂꯥꯏꯒ ꯄꯕ ꯑꯗꯨ ꯅꯪ ꯅꯨꯄꯤ ꯗꯤꯀꯣ
ꯅꯨ ꯄꯤ ꯊꯤꯗ꯭ꯔꯤꯗ ꯑꯩꯁꯨ ꯊꯤꯔꯁ꯭ꯔꯥ ꯍꯥꯏꯅ ꯈꯟꯕ ꯑꯗꯣ ꯈꯔꯗꯤ ꯆꯍꯤ ꯋꯥꯠꯂꯦꯅꯁꯨ ꯂꯧꯕ ꯑꯃ ꯂꯛꯑꯣ
ꯍꯣꯏ ꯍꯣꯏ ꯍꯣꯏ ꯍꯣꯏ ꯑꯗꯨꯅꯤ ꯆꯍꯤ ꯑꯍꯨꯝꯒꯨꯝꯕꯀꯣ ꯃꯔꯤꯒꯨꯝꯕꯗ ꯂꯩꯗꯤ ꯌꯥꯔꯤꯗ
ꯆꯍꯤ ꯑꯍꯨꯝ ꯃꯔꯤ ꯂꯩꯔꯦ ꯂꯨꯍꯣꯡꯁ꯭ꯔꯦ ꯍꯥꯏꯅ ꯈꯟꯕꯅꯤꯗ
ꯍꯣꯏ ꯍꯣꯏ ꯑꯗꯨꯕꯨꯅꯦ ꯍꯥꯏꯕꯗꯤ ꯃꯉꯥ ꯇꯔꯨꯛ ꯇꯔꯦꯠ ꯊꯝꯂꯒ ꯑꯃꯨꯛꯀ ꯑꯇꯣꯞꯄ ꯅꯨꯄꯥ ꯆꯠꯈ꯭ꯔꯦ ꯑꯇꯣꯞꯄ ꯅꯨꯄꯤ ꯆꯠꯈ꯭ꯔꯦ ꯌꯥꯝ ꯂꯩꯌꯦ ꯑꯗꯨꯒ ꯍꯧꯖꯤꯛ ꯀꯥꯟꯁꯦ ꯑꯗꯨꯕꯨ ꯆꯍꯤ ꯑꯃ ꯑꯅꯤ ꯑꯍꯨꯝ ꯀꯨꯝꯕ ꯂꯩꯔꯒꯀꯣ ꯃꯨꯟꯅ ꯌꯥꯝ ꯅꯨꯡꯉꯥꯏꯅ ꯂꯨꯍꯣꯡꯉ ꯂꯩꯕꯗꯤ ꯑꯗꯨꯗꯤ ꯌꯥꯝ ꯐꯕ ꯅꯤ ꯌꯥꯝꯝꯐꯥꯕ ꯍꯥꯏꯕꯗꯤ ꯅꯨꯄꯥꯒꯤꯁꯨ ꯅꯨꯄꯤꯒꯤꯁꯨ ꯃꯈꯣꯏꯒꯤ ꯀꯔꯤ ꯍꯥꯏꯁꯤꯔ ꯃꯈꯣꯏꯒꯤ ꯀꯦꯔꯦꯛꯇꯔꯒꯨꯝꯕꯗꯣ ꯈꯪꯅꯤꯡꯉꯥꯏꯗꯣ ꯆꯍꯤ ꯑꯃ ꯌꯥꯔꯦ ꯈꯪꯒꯗꯧꯕ ꯃꯈꯣꯏꯅ ꯀꯔꯤ ꯇꯧꯕ꯭ꯔꯥ ꯃꯈꯣꯏꯅ ꯑꯗꯨꯃꯥꯏꯅ ꯇꯧꯕ꯭ꯔꯥ ꯑꯗꯨ ꯂꯣꯏꯅꯃꯛ ꯆꯍꯤ ꯑꯃꯗ ꯌꯥꯒꯅꯤ ꯃꯥ ꯎꯒꯗꯧꯕꯗꯣ
ꯑ ꯑꯗꯨꯅꯦ
ꯑꯗꯣ ꯑꯅꯤ ꯑꯍꯨꯝꯗꯤ ꯌꯥꯔꯦꯕ ꯃꯔꯤ ꯐꯥꯎꯕꯁꯨ ꯌꯥꯏꯑꯕ ꯃꯉꯥ ꯇꯔꯨꯛꯇꯗꯤꯤ ꯑꯩꯁꯨ ꯇꯜꯂꯤ
ꯍ
ꯆꯍꯤ ꯑꯃ ꯐꯥꯎꯗ ꯌꯥꯕꯀꯣ
ꯍꯣꯏ
ꯑꯗꯨꯗꯅꯦꯅꯤ ꯆꯍꯤꯒꯨꯝꯕꯗꯤ ꯈꯪꯗꯦ ꯑꯗꯨꯕꯨ ꯑꯩꯁꯨ